ꯇꯕ꯭ꯔꯣ
ꯇꯥꯔꯦ ꯇꯥꯔꯦ ꯀꯩꯗꯩꯅꯣ
ꯇꯨꯝꯃꯁꯤꯔꯥ ꯄꯨꯡꯒ ꯊꯦꯡꯖꯤꯜꯂꯛꯄꯁꯤꯗꯅ ꯐꯣꯟ ꯌꯦꯡꯉꯝꯕꯅꯤ
ꯑꯣ ꯑꯩꯁꯨ ꯂꯩꯔꯝꯕꯅꯦ
ꯀꯩ ꯖꯥꯡ ꯆꯔꯒꯦ ꯗꯨꯗꯤ
ꯑ ꯉꯁꯤꯗꯤ ꯁꯟ ꯖꯥꯥꯁꯦꯅ ꯑꯩꯈꯣꯏ ꯗꯥꯅꯦ ꯑꯩꯈꯣꯏ ꯀꯥꯅꯦ ꯑꯩꯈꯣꯏ ꯗꯥꯅꯦ ꯑꯗꯒꯤ ꯏꯅꯥꯎꯄꯥꯁꯤꯡꯅꯦ ꯇꯧꯔꯒ ꯁꯟ ꯑꯃ ꯊꯣꯡꯉꯦ ꯑꯗꯒꯤ ꯑꯣꯛꯑꯝꯅꯦ ꯇꯧꯔ ꯆꯥꯏꯑꯦ ꯍꯥꯎꯕ ꯉꯥꯇꯅꯦ ꯅꯪꯗꯤ ꯅꯪꯗꯤ ꯀꯩ ꯌꯦꯟꯖꯥꯡ ꯆꯥꯔꯒꯦ
ꯉꯁꯤꯗꯤ ꯑꯩꯁꯨ ꯀꯩꯅꯣ ꯇꯧꯔꯦ ꯑꯩꯈꯣꯏ ꯃꯥꯝꯃꯍꯣꯢꯗꯨꯒ ꯀꯩꯅꯣꯝ ꯆꯥꯥꯁꯦꯅ ꯑꯣꯛ ꯊꯣꯡꯉꯦ
ꯀꯩ ꯆꯥꯔꯕ
ꯐ ꯊꯣꯡꯉꯒ ꯑꯩꯈꯣꯏ ꯑꯉꯥꯡꯉꯩꯗꯨꯒ ꯇꯧꯔꯛꯈꯣꯢ ꯆꯥꯔꯦ ꯕꯣꯟꯁꯨ ꯂꯩꯔꯝꯃꯔꯣꯏ ꯉꯁꯤꯗꯤ
ꯉꯁꯤꯗꯤ ꯕꯣꯜ ꯂꯩꯇꯦ ꯅꯣꯏ ꯃꯥꯃꯣꯍꯣꯏ ꯀꯩ ꯆꯥꯔꯒꯦ
ꯍꯥꯥ
ꯅꯣꯏ ꯃꯥꯃꯣ ꯍꯣꯏꯒ ꯀꯔꯤ ꯆꯥꯔꯒꯦ
ꯄꯣꯛ ꯆꯥꯔꯦ
ꯑꯣ ꯑꯩꯅ ꯉꯥꯡꯉꯛꯄꯁꯦ ꯌꯥꯝ ꯄꯤꯛꯄ꯭ꯔꯥ
ꯇꯞꯄ꯭ꯔꯥ ꯍꯥꯏꯔꯣ
ꯑꯥ
ꯇꯞꯇꯦꯗ
ꯀꯩꯅꯣ ꯌꯥꯝ ꯆꯠꯄꯤꯗ
ꯆꯞꯄꯦ
ꯎꯝ ꯄꯤꯡꯅ ꯇꯥꯕ꯭ꯔꯕ ꯑꯩ ꯉꯥꯡꯉꯛꯄꯁꯦ
ꯇꯗꯦ ꯎꯟ ꯇꯔꯦ
ꯑꯣꯀꯦ ꯑꯣꯀꯦ ꯉꯁꯤꯗꯤ ꯈꯪꯆꯠ ꯑꯩꯗꯤ ꯉꯁꯤ ꯑꯁꯤꯗꯣ ꯁꯟꯗ ꯑꯣꯏꯅ ꯊꯣꯡꯉꯦ
ꯎꯝ
ꯑ ꯎ ꯈꯨꯊꯣꯡ ꯑꯃ ꯊꯣꯡꯈꯤ ꯀꯨꯊꯣꯡ ꯑꯃ ꯊꯣꯡꯒꯦꯅ ꯊꯣꯡꯕꯅꯦ ꯍꯥꯎꯋꯦ ꯉꯍꯥꯟꯈꯩꯕꯨꯗꯤ ꯀꯩꯅꯣ ꯇꯧꯔ ꯊꯣꯡꯕꯅꯦ ꯑꯩꯈꯣꯏꯒꯤ ꯑ ꯎꯝ ꯀꯩꯅꯣ ꯇꯧꯔꯒ ꯍꯥꯟꯅ ꯇꯤꯜꯍꯧ ꯆꯅꯝꯁꯦ ꯂꯣꯏ ꯉꯧꯔꯒ ꯑꯩꯈꯣꯏꯒꯤ ꯁꯣꯛ ꯇꯧꯔꯒ ꯍꯥꯏꯇꯥꯔꯦꯅꯦꯀꯣ ꯁꯣꯛ ꯇꯧꯔꯒ ꯇꯧꯕꯤꯗꯣ
ꯃꯍꯤ ꯈꯤꯇꯪ ꯍꯥꯞꯄꯤꯗꯨꯔꯕ
ꯑꯥ ꯍꯣꯏ ꯍꯣꯏ ꯑꯗꯨ ꯇꯧꯕꯅꯦ ꯑꯗꯣ ꯀꯩꯅꯣꯒꯤꯗꯤ ꯉꯁꯤꯕꯨꯗꯤ ꯑꯩꯅ ꯈꯨꯗꯨꯝ ꯃꯍꯥꯎ ꯑꯝꯇ ꯌꯦꯡꯒꯦꯅ ꯑꯩꯈꯣꯏꯒꯤ ꯌꯦꯟ ꯊꯣꯡꯕꯒꯤ ꯑꯗꯨꯃꯥꯏꯅꯅꯦ
ꯑ
ꯊꯣꯡꯉꯦ
ꯍꯥꯎꯅꯦ ꯁꯥꯟꯕꯨ ꯀꯤꯂ‌ꯣꯗ ꯀꯌꯥ ꯄꯤꯔꯤꯒ‌ꯦ ꯍꯜꯂꯣ ꯇꯥꯔꯕ‌ꯣ ꯇꯥꯔꯕꯣ ꯍꯜꯂꯣ
ꯍꯜꯂꯣ ꯇꯥꯏꯌ‌ꯦ ꯇꯥꯏꯌ‌ꯦ ꯇꯥꯗ꯭ꯔ‌ꯣ
ꯌꯥ ꯅꯨꯡꯉꯥꯏꯇꯕ꯭ꯔꯣ
ꯅ ꯌꯥꯝ ꯅꯨꯡꯉꯥꯏꯇꯕ ꯃꯥꯂꯦꯅꯦ ꯇꯥꯔꯕꯣ ꯇꯥꯔꯕꯣ ꯑꯣ ꯑꯣ ꯑꯩꯈꯣꯏ ꯑꯗꯨꯋꯥꯏꯗꯗꯤ ꯀꯩꯅꯣ ꯇꯧꯋꯦꯕ ꯁꯟꯗꯣ ꯆꯧꯉꯥ ꯆꯧꯉꯥ ꯌꯥꯡꯈꯩ ꯄꯤꯍꯧꯋꯦꯕꯀꯣ
ꯑꯗꯣ ꯁꯤ ꯂꯤꯂꯣꯡꯗꯗꯤ ꯆꯥꯇ꯭ꯔꯨꯛꯀ ꯍꯥꯏꯍꯧꯋꯤꯅꯦ
ꯁꯟ ꯐ ꯇꯥꯡꯈꯠꯂꯦ ꯑꯗꯨꯗꯤ
ꯁꯟꯗꯣ ꯇꯥꯡꯈꯠꯂꯦ ꯃꯣꯏ ꯁꯋꯥꯏꯁꯤ ꯀꯃꯥꯏꯅ ꯇꯧꯔꯤꯅꯣ ꯈꯪꯗꯦ ꯑꯗꯨꯗꯨꯒ ꯀꯩꯅꯣꯒꯤ ꯑ ꯎ ꯀꯔꯤ ꯀꯔꯤ ꯀꯔꯤ ꯎꯝ ꯃꯤꯛꯁꯇ‌ꯣ ꯑꯩꯈ‌ꯣꯏꯒꯤ ꯕ‌ꯣꯟ ꯁꯔꯨ ꯌꯥꯎꯔꯒ ꯃꯤꯛꯁꯇꯣ
ꯑ
ꯑꯗꯨꯗꯅ ꯆꯧꯉꯥ ꯌꯥꯡꯈꯩ ꯑꯗꯣ ꯑꯩꯈꯣꯏ ꯑꯗꯅ ꯑꯃꯨꯛ ꯀꯩꯅꯣ ꯄꯤꯍꯧꯕ ꯆꯧꯉꯥ ꯄꯤꯍꯧꯕ ꯂꯨꯄꯥ ꯌꯥꯡꯈꯩ ꯌꯥꯡ ꯈꯩꯅꯤ ꯈꯦꯠꯅꯩꯁ‌ꯦ
ꯇꯧꯕꯨꯗꯤ ꯁ꯭ꯋꯥꯏꯁꯤꯗꯤ ꯈꯔꯁꯨ ꯁꯨꯝ ꯇꯥꯡꯒꯜꯂꯦ
ꯑꯥ
ꯑꯩꯈꯣꯏ ꯑꯗ꯭ꯋꯥꯏꯒ ꯃꯥꯟꯅꯗ‌ꯦꯕ
ꯑꯣ ꯍꯥꯏꯗꯤ ꯂꯤꯂꯣꯡ ꯍꯥꯏꯖꯤꯗꯤ
ꯃꯣꯏꯅꯗꯤ ꯍꯣꯡꯐꯝ ꯊꯣꯛꯏꯅꯦ ꯃꯣꯏꯗꯤ ꯃꯀꯣꯟꯅꯤꯅ ꯇꯥꯕ꯭ꯔ‌ꯣ ꯍꯜꯂꯣ ꯇꯥꯕꯔꯣ ꯇꯥꯕꯔꯣ
ꯀꯩꯅꯣ ꯅꯦꯋꯥꯛ ꯅꯨꯡꯉꯥꯏꯇꯔꯤꯕ‌ꯣ
ꯑꯩꯒꯤꯗꯤ ꯀꯩꯁꯨ ꯇꯧꯗꯦ ꯑꯦꯝ ꯑꯦꯁ ꯁꯨꯡ ꯐꯥꯏꯚ ꯖꯤ ꯀꯥꯏꯌ‌ꯦ
ꯑꯩꯒꯤꯁꯨ ꯀꯩꯝꯗꯤ ꯇꯧ ꯗꯦꯗ ꯑꯩ ꯀꯩꯅꯣ ꯅꯦꯋꯥꯛꯁꯦ ꯑꯃꯨꯛ ꯑꯃꯨꯛ ꯇꯥꯠꯄꯩ ꯇꯥꯏꯞ ꯇꯧ
ꯐꯥꯏꯚ ꯖꯤ ꯀꯥꯔꯒ ꯀꯩꯁꯨ ꯇꯧꯗꯦ
ꯑꯩꯖꯨ ꯀꯩꯝ ꯇꯧꯗꯦ ꯑꯗꯣ ꯑꯗꯨꯃꯥꯏꯅ ꯇꯧꯔꯒ
ꯆꯠꯇꯔꯕꯣ ꯉꯥꯁꯤꯗꯤ
ꯉꯁꯤꯗꯤ ꯋꯥꯛꯀꯤꯡꯁꯨ ꯆꯠꯇ꯭ꯔꯦ ꯑꯩꯗꯣ ꯅꯍꯥꯟꯗꯒꯤ ꯇꯨꯝꯗꯕꯒꯤꯀꯣ
ꯅꯨꯡꯊꯤꯟꯗꯣ ꯉꯥꯛꯇꯥ ꯇꯨꯝꯒꯦꯅ ꯇꯨꯝꯃꯨꯕꯗ‌ꯣ ꯄꯨꯡ ꯇꯔꯨꯛ ꯇꯥꯒ‌ꯦ ꯇꯧ ꯂꯩꯔꯝꯃꯦ
ꯑꯣ ꯇꯨꯝꯊꯣꯛꯀꯗꯝ ꯅꯣꯡ ꯈꯔ ꯅꯣꯡꯒꯥ ꯅꯣꯡꯊꯤ ꯈꯔꯒꯥ ꯃꯪꯕ ꯃꯪꯉꯤꯗꯥꯅ ꯉꯥꯁꯤꯗꯤ
ꯑꯥ ꯋꯦꯗꯔꯁꯦ ꯌꯥꯝ ꯅꯨꯡꯉꯥꯏꯕ ꯉꯁꯤꯗꯤ ꯅꯍꯥꯟ ꯈꯩ ꯉꯁꯤꯗꯤ ꯋꯦꯗꯔꯁꯦ ꯀꯩꯝ ꯇꯧꯗꯩ꯫
ꯅꯣꯡꯊꯤ ꯈꯔ ꯃꯪꯕꯁꯦ ꯅꯣꯡ ꯑꯇꯣꯞꯄ ꯃꯐꯝ ꯈꯔꯗꯗꯤ ꯅꯣꯡ ꯐꯖꯅ ꯆꯨꯕ ꯃꯥꯜꯂꯦ꯫
ꯀꯩꯗꯧꯔꯝꯃꯤꯅꯣ ꯅꯪ
ꯄꯨꯡꯒꯥ ꯊꯦꯡꯖꯟꯂꯛꯄꯒꯥ ꯇꯨꯝꯃꯒꯦꯅ ꯇꯧꯔꯝ ꯃꯥꯕꯥꯅꯤꯅꯦ꯫
ꯑꯥ ꯆꯨꯕ ꯃꯥꯜꯂꯦ ꯑꯩꯈꯣꯏ ꯁꯤꯗꯅꯥ ꯑꯃꯨꯛ ꯊꯤꯂꯤ ꯊꯤꯂꯤ꯫
ꯇꯥꯕꯥꯔꯣ ꯇꯥꯕꯔꯣ ꯇꯥꯕꯔꯣ ꯍꯜꯂꯣ ꯇꯥꯔꯕꯣ ꯅꯦꯋꯥꯛ ꯅꯨꯉꯥꯏꯇꯥꯕꯥ ꯃꯥꯂꯦ ꯄꯠ ꯄꯠ ꯄꯠ ꯇꯥꯠꯂꯦ꯫ ꯇꯥꯔꯕꯣ ꯍꯜꯂꯣ
ꯇꯥꯔꯕꯣ
ꯇꯥꯔꯦ ꯇꯥꯔꯦ ꯀꯩꯅꯣ ꯌꯥꯝ ꯄꯠ ꯄꯠ ꯇꯠꯂꯦ꯫
ꯈꯪꯗꯦꯅꯦ ꯀꯩꯒꯤꯅꯣꯅꯦ ꯅꯪꯅ ꯉꯥꯡꯕꯗꯤ ꯑꯩ ꯑꯗꯨꯝ ꯇꯥꯏꯕ ꯐꯖꯅꯥ꯫
ꯅꯪ ꯉꯥꯡꯕ ꯁꯨꯛꯇꯥ ꯇꯥꯗꯦ꯫
ꯑꯩ ꯉꯥꯡꯕꯥꯖꯦ ꯀꯩꯗꯧꯔꯕꯅꯣ ꯈꯪꯗꯦ ꯁꯨꯛꯇꯥ ꯇꯥꯎ ꯌꯥꯗꯦ꯫
ꯅꯦꯋꯥꯛ ꯅꯨꯉꯥꯏꯇ꯭ꯔ ꯖꯥꯠꯂꯣ ꯅꯣꯡꯊꯤꯒ ꯃꯪꯕꯁꯤꯗ
ꯈꯪꯗꯦ ꯑꯩꯈꯣꯏ ꯀꯩꯅꯣꯁꯦ ꯌꯥꯗꯕꯅꯤꯅꯦ꯫ ꯅꯦꯋꯥꯛ ꯄꯠ ꯄꯠ ꯌꯥꯗꯦꯅꯦ꯫ ꯑꯥ ꯋꯥꯏ ꯐꯥꯏꯅꯦ ꯅꯣꯡ ꯆꯨꯨꯔꯗꯤ ꯅꯦꯠꯋꯥꯛꯁꯦ ꯌꯥꯗꯦ ꯅꯦꯋꯥꯛ ꯃꯥꯡꯉꯦ꯫
ꯇꯧꯕꯗꯤ ꯃꯤ ꯃꯌꯥꯝ ꯁꯥꯝꯃꯝꯒꯅꯤꯌꯦ꯫
ꯎꯝ ꯋꯥꯏ ꯐꯥꯏ ꯍꯥꯏꯗꯤ ꯀꯩꯅꯣꯅꯤꯗ ꯑꯩ ꯑꯩꯒꯤ ꯐꯣꯟꯗꯒꯤ ꯊꯥꯗꯣꯛꯄꯅꯤꯗ꯫
ꯑꯣ ꯑꯗꯨꯗꯤ ꯀꯩꯁꯨ ꯇꯧꯕꯝ ꯊꯣꯛꯇꯦ꯫
ꯀꯩꯝ ꯇꯧꯕꯝꯗꯤ ꯊꯣꯛꯇꯦ ꯑꯗꯨ ꯀꯔꯤꯒꯤꯅꯣ ꯈꯪꯗꯦꯅꯣ ꯑꯩꯁꯨ ꯑꯗꯣ ꯅꯪꯕꯨ ꯀꯩ ꯀꯩ ꯍꯣꯠꯅꯔꯤꯒꯦ ꯀꯃꯥꯏ ꯀꯃꯥꯏꯅ ꯂꯩꯔꯤꯒꯦ꯫
ꯍꯧꯖꯤꯛꯀꯥꯟꯁꯤꯔꯣ꯫ ꯀꯔꯤꯝꯇꯥ ꯍꯣꯠꯅꯗꯦꯗꯥ ꯅꯨꯡꯗꯥꯡ ꯋꯥꯏꯔꯝ ꯍꯦꯛ ꯌꯧꯔꯛꯄꯩ ꯋꯥꯛꯀꯤꯡ ꯈꯔ ꯆꯠꯄꯤ꯫
ꯑꯥ
ꯌꯥꯍꯧꯕꯤ ꯊꯕꯛ ꯏꯪꯈꯥꯡ ꯈꯔ ꯇꯧꯕꯤ ꯅꯨꯡꯊꯤꯟ ꯇꯨꯝꯕꯤ ꯁꯤꯅꯤꯗꯅ
ꯊꯕꯛ ꯏꯪꯈꯥꯡꯒ ꯊꯥꯖꯟ ꯈꯣꯠꯆꯟ ꯇꯧꯗ꯭ꯔꯕꯥꯕꯥ
ꯊꯥꯕꯛ ꯏꯪꯈꯥꯡ ꯊꯥꯖꯜꯂꯤ ꯉꯔꯥꯡ ꯀꯩꯅꯣꯒꯤ ꯍꯥꯏꯗꯣꯛꯄꯥ ꯃꯥꯜꯂꯤꯅꯦ ꯐꯥꯏꯌꯥꯔ ꯁꯥꯔꯚꯤꯁꯀꯤ꯫
ꯑꯥ ꯐꯤꯌꯔ ꯁꯥꯔꯚꯤꯁꯁꯀꯤ ꯍꯥꯏꯗꯣꯛꯄ ꯑꯥ ꯍꯥꯏꯗꯣꯛꯄꯅꯦ꯫
ꯑꯩꯈꯣꯏꯒꯤꯁꯨ ꯑꯩꯈꯣꯏꯒꯤ ꯏꯌꯥꯝꯕꯁꯤꯡ ꯍꯥꯏꯇꯥꯔꯦꯅꯦ꯫
ꯑꯥ
ꯑꯃ ꯇꯧꯕꯅꯤ ꯑꯗꯣ ꯑꯩ ꯆꯦꯛ ꯇꯧꯔꯝꯕꯅꯤ ꯌꯥꯎꯗꯦ ꯋꯦꯇꯤꯡ ꯂꯤꯁꯇꯕꯨ꯫
ꯋꯦꯇꯤꯡ ꯂꯤꯁꯇꯁꯨ ꯌꯥꯎꯗ꯭ꯔꯕ꯫
ꯑꯥꯏꯊꯤꯡ ꯏꯁꯇꯨ ꯌꯥꯎꯗꯦ꯫
ꯑꯣ ꯎ ꯊ ꯁ ꯑ ꯍꯔꯋꯥꯔ
ꯀꯩ ꯍꯥꯏꯅ ꯇꯥꯗ꯭ꯔꯦ ꯄꯣꯠꯄ ꯇꯜꯂꯦ꯫
ꯍꯥꯏꯔꯛꯑꯣ ꯍꯥꯏꯔꯛꯑꯣ ꯇꯥꯏꯌꯦ꯫
ꯑꯩꯈꯣꯏꯒꯤ ꯑꯍꯟ ꯑꯃ ꯐꯥꯏꯔ ꯁꯥꯔꯚꯤꯁꯇ ꯂꯩꯌꯦ꯫
ꯑ
ꯃꯣꯏꯅ ꯇꯧꯕꯤ ꯈꯣꯠꯄꯤ ꯀꯥꯏꯅ ꯇꯧꯕꯅꯦ ꯃꯅꯨꯡꯒꯤ ꯑꯃ ꯂꯩꯗꯥꯏꯅꯦ꯫ ꯍꯧꯖꯤꯛꯀꯥꯟ ꯆꯠꯅꯕꯤ ꯑꯃ ꯑꯗꯣ ꯍꯧꯖꯤꯛ ꯑꯩ ꯀꯔ ꯁ꯭ꯋꯥꯏ ꯆꯦꯛ ꯇꯧꯕꯗꯗꯤ ꯌꯥꯍꯧꯗꯦ
ꯑꯣ ꯅꯪꯗꯤ ꯊꯕꯛ ꯑꯇꯩ ꯑꯇꯩꯗꯤ ꯊꯥꯖꯤꯟ ꯈꯣꯠꯆꯤꯟꯕꯗꯤ ꯇꯧꯗ꯭ꯔꯣꯕꯣ
ꯊ ꯑꯇꯩ ꯑꯇꯩ ꯊꯥꯖꯤꯟꯗ꯭ꯔꯦ ꯀꯩꯅꯣꯒꯤ ꯑꯥꯏ ꯑꯥꯔ ꯕꯤ ꯏꯒꯨꯝꯕꯒꯤ ꯍꯧꯖꯤꯛ ꯂꯥꯛꯇꯣꯔꯦ ꯀꯥꯏꯅ ꯍꯥꯏꯅꯩꯗꯅ ꯀꯜ ꯇꯔ ꯑꯗꯨꯇ ꯑꯩꯅ ꯌꯦꯡꯒꯦꯅ ꯇꯧꯔꯛꯏꯁꯤꯅꯦꯅꯦ ꯅꯪꯗꯤ ꯀꯩꯀꯩ ꯊꯥꯖꯤꯟꯒꯦ
ꯑꯩꯁꯨ ꯀꯩꯝ ꯊꯥꯖꯟꯗꯦꯗ
ꯍꯟꯗꯛꯀꯤ ꯈꯔ ꯀꯧꯗꯔꯤꯕꯥꯅꯣ ꯀꯔꯤꯝ ꯊꯥꯖꯟꯍꯧꯗ꯭ꯔꯕꯣ
ꯑꯗꯨꯕꯨꯗꯤ ꯊꯥꯖꯜꯂꯦ ꯍꯟꯗꯛꯀꯤ ꯑꯃꯅꯤ ꯀꯧꯈꯤꯕꯗꯣ ꯑꯗꯨꯕꯨꯗꯤ ꯊꯥꯖꯤꯟꯕ ꯑꯗꯣ ꯈꯪꯗꯦꯗ ꯑꯩꯁꯨ ꯅꯣꯡꯉꯥꯟꯕꯗꯒꯤ ꯈꯔ ꯆꯠ ꯈꯔ ꯁꯥꯟꯅ ꯑꯉꯥꯡ ꯇꯨꯏꯁꯟ ꯈꯔ ꯇꯧꯔꯨꯕ ꯑꯗꯒꯤ ꯇꯨꯋꯏꯁꯟ ꯈꯔ ꯌꯥꯎꯋꯦ ꯑꯗꯨꯝ ꯑꯗꯨꯃꯥꯏꯅ ꯇꯧꯔꯒ ꯂꯩꯌꯦ
ꯑꯗꯒꯤꯅꯦ ꯇꯨꯏꯁꯟ ꯀꯌꯥꯝ ꯇꯧꯔꯤꯒꯦ ꯃꯔꯣꯟ
ꯇꯨꯏꯁꯟ ꯃꯔꯣꯟꯁꯦ ꯑꯃꯈꯛꯇꯅꯤꯗ ꯉꯝꯗꯦꯗ ꯑꯌꯨꯛꯇ ꯉꯥꯏꯍꯥꯛ ꯆꯠꯊꯣꯛꯑꯝꯕꯅꯦ ꯑꯗꯨꯗꯨꯒ ꯀꯩꯅꯣ ꯇꯧꯔ ꯂꯩꯕ ꯍꯥꯏꯗꯤ ꯉꯝꯗꯦꯕ ꯀꯩꯁꯨꯝ ꯀꯩꯅꯣ ꯇꯧꯕꯗꯣ ꯎꯝ ꯌꯨꯝ ꯌꯦ ꯄꯥꯖꯕꯗꯣ ꯑꯩꯒꯤꯁꯨ ꯇꯧꯗ ꯌꯥꯗꯦ ꯑꯗꯒꯤ ꯉꯥꯏꯍꯥꯛ ꯉꯥꯏꯍꯥꯛꯁꯨ ꯁꯥꯟꯅꯗ ꯌꯥꯗꯕꯅꯤꯅꯀꯣ
ꯃꯥꯅꯦ
ꯎꯝ ꯑꯥꯡ ꯁꯨꯝ ꯀꯥꯏ ꯁꯥꯟꯇ꯭ꯔ ꯑꯃ ꯑꯅꯤ ꯈꯛꯇꯅꯤꯗ ꯃꯆꯤꯟ ꯃꯅꯥꯎꯅꯤ
ꯑꯣ ꯀꯩꯅꯣꯝꯃ ꯑꯦꯞꯁꯨꯨ ꯃꯅꯨꯡꯗꯧꯛ ꯀꯗꯥꯏꯗꯅꯣ
ꯃꯄꯥꯟꯗꯅꯦ ꯁꯤꯡꯖꯃꯩ ꯑꯁ꯭ꯋꯥꯏꯗ ꯈꯤꯇꯪꯕꯨꯗꯤ ꯂꯥꯞꯄꯦ
ꯐꯩꯅꯦ ꯈꯣꯔꯁꯥ ꯄꯩꯁꯥꯗꯤ ꯁꯨꯝ ꯅꯨꯡꯉꯥꯏꯗꯅ
ꯑꯥ ꯑ
ꯌꯨꯝꯗꯒꯤ ꯁꯨꯝ ꯗꯤꯄꯦꯟ ꯇꯧ ꯂꯩꯕꯁꯨ ꯐꯠꯇꯦꯗꯅ ꯍꯧꯖꯤꯛꯀꯥꯟꯗꯤ ꯑꯩꯈꯣꯏꯁꯨ ꯆꯥꯎꯈꯠꯂꯛꯑꯕꯅꯤꯅ
ꯌꯥꯗ꯭ꯔꯦ ꯌꯨꯝꯗꯩ ꯁꯨꯝ ꯅꯤ ꯂꯩꯕꯗꯨꯁꯨ ꯑꯍꯜ ꯂꯃꯟꯅ
ꯍ
ꯀꯩꯅꯣꯝ ꯈꯟꯈꯤꯗꯣꯔꯤꯕꯅꯤ
ꯃꯥꯅꯦ
ꯅꯪꯕꯨꯣꯗꯣꯝ ꯆꯥꯎꯔꯕꯗꯨꯕꯨ ꯅꯁꯥꯅ ꯇꯥꯟꯖꯕ ꯌꯥꯗ꯭ꯔꯣ ꯍꯥꯏꯔꯛꯇꯣꯏꯅꯦ
ꯑ ꯑꯗꯨꯅꯦ ꯈꯪꯗꯦꯅ ꯇꯧꯔꯤꯁꯦ ꯄꯩꯁꯥꯅ ꯅꯣꯡꯃ ꯅꯣꯡꯃꯒꯤ ꯆꯪꯕ ꯍꯦꯂꯛꯏꯕ
ꯎꯝ ꯈꯪꯗꯦꯗ ꯂꯩꯍꯩꯗ꯭ꯔꯦ
ꯒ꯭ꯌꯥꯟ ꯇꯥꯗꯦ ꯇꯧꯔꯤꯁꯦ
ꯁꯤꯗ ꯄꯩꯁꯥ ꯈꯔꯒ ꯊꯣꯛꯑꯒ ꯏꯁꯥꯒꯤ ꯉꯝꯅꯕ ꯈꯔꯒ ꯇꯧꯔꯤ ꯁꯤꯅꯤ ꯈ ꯂꯩꯅꯤꯡꯕ ꯆꯥꯅꯤꯡꯕ ꯈꯔꯒꯗꯤ ꯅꯤꯡꯕ ꯊꯨꯡꯉꯗꯣ
ꯃꯥꯅꯦ ꯌꯨꯝ ꯂꯣꯝꯗꯗꯤ ꯏꯆꯠ ꯆꯠꯇ꯭ꯔꯕ ꯍꯧꯖꯤꯛꯀꯥꯟꯁꯤꯕꯨ
ꯌꯨꯝꯗ ꯍꯩꯊꯗꯕ ꯀꯨꯏꯔꯦ ꯑꯩꯗꯣ ꯍꯥ
ꯀꯥꯡꯒꯥꯖꯤ ꯌꯨꯝ ꯆꯠꯂꯣꯏꯗ꯭ꯔꯥꯕ
ꯀꯥꯡ ꯌꯨꯝ ꯆꯠꯂꯣꯏꯗ ꯀꯥꯡꯁꯤ ꯗꯦꯠ ꯀꯌꯥ ꯇꯥꯒꯦ
ꯈꯪꯅ ꯈꯔ ꯑꯃꯨꯛ ꯁꯤꯛꯁꯇꯤꯟ ꯇꯥꯏ ꯍꯥꯏ ꯁꯚꯦꯟꯇꯤꯟ ꯇꯥꯏ ꯍꯥꯏ ꯑꯩꯗꯤ ꯗꯦꯠ ꯐꯤꯐꯇꯤꯟꯗ ꯑꯩꯈꯣꯏ ꯄꯨꯒꯤ ꯎꯁꯣꯞ ꯂꯩꯔꯤꯕꯅꯤꯅ ꯇꯧꯔꯤꯁꯤ ꯍꯥꯏꯗꯗꯣꯔꯤꯕꯅꯤ ꯀꯥꯡ ꯀꯥꯡ ꯅꯨꯃꯤꯠꯇꯨꯒꯤ ꯅꯨꯡꯗꯥꯡ ꯋꯥꯏꯔꯝꯗ꯭ꯔꯥ ꯅꯣꯡꯉꯥꯜꯂꯒ꯭ꯔ ꯂꯥꯛꯇꯣꯏꯅꯤ ꯇꯧꯔꯤꯁꯦ ꯎꯁꯣꯞ ꯃꯤ ꯌꯥꯡꯗꯕꯤꯗ ꯍꯦꯛ ꯍꯦꯛ ꯇꯧꯔꯤꯌꯦ ꯑꯩꯈꯣꯏꯒꯤ ꯊꯥ ꯈꯨꯗꯤꯡꯒꯤ ꯇꯧꯕ
ꯑꯣ
ꯃꯤ ꯀꯨꯟꯊ꯭ꯔꯥꯃꯨꯛ ꯀꯩꯃꯨꯛ ꯁꯨꯝ ꯄꯤꯖꯔꯤꯌꯦ ꯅꯨꯡꯉꯥꯏꯇꯅ
ꯎꯝ
ꯑꯗꯨꯒꯤ ꯊꯥ ꯈꯨꯗꯤꯡ ꯍꯦꯛ ꯍꯦꯛ ꯆꯠꯂꯤꯁꯦ ꯎꯁꯣꯛ ꯑꯗꯨ ꯃꯉꯥꯏꯔꯦ
ꯑꯣ ꯐꯅꯣ ꯇ ꯑꯥ ꯉꯁꯥꯏ ꯅꯣꯡ ꯈꯔ ꯍꯥꯏꯐꯦꯠ ꯊꯤꯂꯤ ꯊꯤꯂꯤ ꯇꯥꯔꯝꯕꯅꯤꯗ ꯌꯥꯝ ꯐꯖꯅ ꯇꯥꯔꯝꯕ ꯅꯠꯇꯦꯗ ꯎꯝ ꯀꯥꯡꯁꯤ ꯀꯥꯡ ꯍꯥꯏꯔꯒ ꯀꯥꯡ ꯃꯥꯡ ꯎꯁꯣꯔꯛꯄꯒꯤ ꯈꯦꯇ꯭ꯔꯤꯅꯤ ꯆꯪꯉꯅꯤ
ꯑꯣ ꯍꯧꯖꯤꯛ ꯌꯣꯟꯕ ꯍꯧꯅꯔꯝꯕꯅꯤꯌꯦ ꯂꯝꯕꯤ ꯃꯇꯥꯏꯗ ꯍꯦꯛ ꯌꯣꯟꯕ ꯑꯃ ꯂꯩꯗꯥꯏꯅꯦ
ꯌꯣꯜꯂꯦ ꯍꯧꯔꯦ ꯍꯧꯔꯦ ꯂꯨꯄꯥ ꯌꯥꯡꯈꯩ ꯆꯥꯃ ꯌꯥꯡꯈꯩ ꯆꯥꯝꯃ ꯄꯤꯗꯅ ꯌꯣꯜꯂꯦꯕ
ꯈꯕꯅꯤ ꯀꯩꯅꯣꯗꯒ ꯀꯔꯤ ꯑꯃ ꯊꯝꯕꯥꯜꯒꯅꯥꯗꯣ
ꯑꯥ
ꯀꯩꯗꯧꯝ ꯍꯥꯏꯇꯥꯒꯦꯗ
ꯀꯩꯅꯣ ꯊꯝꯅꯥ
ꯑ ꯊꯝꯅꯥꯗ ꯍꯥꯞꯄꯒ ꯍꯥꯎꯕꯅꯤꯅꯦ
ꯍꯥꯎꯋꯦ ꯑꯗꯨ